ꯍꯜꯂꯣ ꯇꯥꯔꯕ꯭ꯔ ꯀꯩ ꯊꯔ ꯂꯩꯒꯦ
ꯑ ꯀꯔꯤꯁꯨ ꯇꯧꯗꯦ ꯑꯗꯨꯝ ꯂꯩꯕꯅꯦ
ꯃꯥꯔꯤꯅꯦ
ꯎꯝ
ꯆꯠꯣ ꯍꯕ
ꯎꯝ ꯐꯔꯦ ꯆꯁ ꯑꯅ
ꯎꯝ ꯀꯔꯤ ꯃꯊꯦꯜ ꯇꯧꯕ ꯉꯁꯤꯗꯤ
ꯑꯜꯂꯨꯒ ꯑꯅ ꯀꯣꯄꯤꯤ
ꯍꯥꯎꯔꯦ ꯅ ꯂꯨ ꯀꯅꯣ ꯀꯣꯐꯤ ꯊꯣꯡꯉꯗꯤ
ꯑꯁ ꯔꯤꯒꯤ ꯆꯥꯃꯟ ꯑꯗꯨꯒꯤ ꯂꯣꯏꯔ ꯆꯥꯅꯤꯡꯗ꯭ꯔꯦ ꯏ ꯋꯥꯅꯗ ꯄꯤꯅ ꯊꯧꯅꯦ ꯅꯨꯡꯀꯨꯞꯄꯤ ꯈꯛꯇ ꯑꯗꯨꯝ ꯆꯥꯔ ꯂꯩꯕꯅꯦ ꯑꯩꯈꯣꯏꯗꯤ ꯀꯩꯅꯣ ꯑꯗꯨꯗꯤ ꯍꯣꯡꯕꯏꯀꯣ
ꯎꯝ ꯍꯥꯎꯁꯨ ꯍꯥꯎꯋꯦꯍꯦꯥꯟ ꯅꯀꯣꯄꯤꯗꯣ
ꯑ ꯍꯋꯥꯏꯗꯨꯣ ꯆꯞꯃꯜꯂꯗꯤ ꯆꯥꯅꯤꯡꯗ꯭ꯔꯦꯀꯣ ꯆꯥꯛ ꯑꯣꯟꯕꯒꯤ ꯅꯣꯏꯗꯤ
ꯃꯥꯏꯔꯦꯟ ꯃꯅꯥ ꯊꯣꯡꯉꯤꯗ ꯑꯩꯈꯣꯏꯗꯣ
ꯑꯣ ꯇꯨꯝꯔꯒ ꯂꯩꯔꯤꯕ꯭ꯔꯣ ꯍꯧꯖꯤꯛꯐꯥꯎ
ꯑꯃꯨꯛ ꯍꯤꯞꯄꯒ ꯂꯥꯛꯑꯦ ꯎ ꯆꯠꯊꯣꯛꯅꯤꯡꯗꯕ ꯍꯥꯏ ꯇꯔꯦ ꯑꯩꯗꯣ
ꯅꯣꯡ ꯆꯨꯕꯔꯥ ꯅꯣꯏ ꯅꯣꯏꯔꯣꯝꯗ
ꯅꯣꯡꯗꯤ ꯆꯨꯗꯦ ꯏꯖꯤ ꯏꯅꯔꯖꯤ ꯂꯩꯇꯕ ꯍꯥꯏꯇꯥꯥꯔꯦ ꯅꯍꯥꯟ ꯅꯍꯥꯟ ꯇꯥꯏꯁꯟꯗ꯭ꯔꯤ ꯐꯖꯅ ꯆꯠꯂꯨꯕ ꯑꯗꯨꯒꯤ
ꯑꯣ ꯑꯣ ꯑꯣ ꯍꯤꯗꯥꯛ ꯆꯥꯗꯕꯔꯥꯅꯦ
ꯆꯥꯏꯑ ꯑꯗꯨꯗꯤ ꯐꯔꯦ ꯑꯗꯨ ꯑꯣꯏꯔꯁ ꯏꯅꯔꯖꯤ ꯆꯥ
ꯏꯅꯔꯖꯤ ꯑꯦ ꯏꯅꯔꯖꯤ ꯗ꯭ꯔꯤꯡꯁ ꯂꯧꯔꯒ ꯊꯛꯑꯣ
ꯇ꯭ꯔꯤꯕ ꯍꯥꯏꯇꯥꯔꯦ ꯍꯧꯖꯤꯛ ꯐꯥꯎ
ꯆꯥꯛ ꯐꯖꯅ ꯆ ꯑꯣ ꯑꯗꯨ ꯑꯣꯏꯔꯗꯤ ꯐꯔꯦꯅꯤ
ꯍꯥꯝ
ꯁꯔꯛꯇꯣ ꯐꯖꯅ ꯆꯥꯑꯣꯕ ꯆꯥꯡ ꯍꯥꯎꯕ ꯊꯣꯡꯝꯕꯤꯌꯨ ꯍꯥꯏꯌꯣ
ꯆꯥꯛ ꯐꯖꯅ ꯆꯥꯒꯗꯕꯗꯣ ꯃꯇꯨꯝ ꯃꯇꯨꯝ ꯌꯥꯎꯗ꯭ꯔꯗꯤ
ꯑꯗꯨ ꯑꯗꯨꯗꯣ ꯊꯣꯡꯕꯤꯌꯣ ꯍꯥꯏꯌꯣ ꯂꯔꯒ ꯊꯣꯕꯤꯌꯣ ꯍꯥꯏ ꯑꯣꯅ
ꯊꯛꯇꯤꯒꯤ ꯖꯔꯣ ꯖꯔꯣ ꯇꯥꯁꯜꯂꯛꯑꯗꯤ ꯐꯒꯗꯕ
ꯍꯝ
ꯌꯨꯝꯗ ꯇꯨꯝ ꯂꯩꯔꯅꯤ ꯑꯗꯨꯗꯤ ꯏꯅꯔꯖꯤ ꯂꯩꯇ꯭ꯔ ꯂꯩꯇꯕꯒꯤ
ꯎꯝ ꯉꯁꯤꯗꯤ ꯌꯨꯝꯗ ꯂꯩꯒꯅꯤ ꯑꯁ ꯍꯌꯦꯡꯅ ꯂꯧ ꯀꯨꯝꯕꯗꯧ ꯃꯥꯜꯂꯦ ꯑꯁ
ꯀꯔꯤ ꯂꯑꯣꯅꯣ
ꯑꯦ ꯂꯧ ꯌꯥꯝ ꯂꯩꯔꯤꯍꯦ ꯂꯧ ꯍꯧꯗ꯭ꯔꯦ ꯑꯩꯈꯣꯏꯔꯣꯝꯗ ꯆꯝ ꯀꯤꯡꯒꯤ ꯂꯧꯗꯣ ꯇꯝꯄꯥꯛꯀꯤ ꯂꯧꯗꯣ ꯅꯣꯏꯔꯣꯝꯅꯗꯤ ꯂꯧ ꯂꯣꯏꯅꯔꯝꯃꯅꯤꯀꯣ
ꯂꯣꯏꯗ꯭ꯔꯤꯗ ꯍꯧꯔꯝꯃꯣꯏ ꯑꯩ ꯈꯨꯨꯟ ꯆꯒꯦ ꯇꯧꯕꯅꯦ ꯖꯤꯀꯥꯟ
ꯏꯁ ꯀꯦꯗꯧꯅꯤꯡꯉꯥ
ꯑꯁꯤꯗ ꯂꯩꯔꯁꯨ ꯅꯨꯡꯉꯥꯏꯇꯕꯀꯣ ꯑꯗꯨꯒꯤ ꯈꯨꯟꯗ ꯑꯃꯔꯛ ꯆꯠꯂꯨꯈꯤꯒꯦ ꯑꯗꯨꯒ ꯑꯃꯨꯛꯀꯥ ꯕꯟ ꯇꯧꯋꯦ ꯍꯥꯏꯌꯦ
ꯅꯪ ꯉꯁꯤ ꯉꯁꯤ ꯆꯠꯀꯦ ꯇꯧꯔꯤꯔꯣ
ꯉꯁꯤ ꯅꯠꯇꯦ ꯍꯌꯦꯡꯔꯥ ꯍꯪꯆꯤꯠ ꯂꯥ
ꯎꯝ ꯕꯟ ꯇꯧꯔꯒ ꯂꯩ ꯇꯧꯔꯒ ꯂꯩꯌꯦ ꯎꯝ ꯀꯩꯅꯣꯗ
ꯀꯣꯂꯦꯟ
ꯀꯣꯂꯦꯟ ꯌꯥꯎꯗ꯭ꯔꯤꯀꯥꯟꯗ
ꯉꯁꯤ ꯈꯛꯇ ꯑꯣꯏꯕ꯭ꯔꯥ ꯅꯠꯇ꯭ꯔꯒ ꯍꯌꯦꯡꯁꯦ ꯇꯧꯗꯣꯏꯔꯣ ꯃꯣꯏꯗꯣ
ꯈꯪꯗꯦ ꯍꯌꯦꯡꯁꯨ ꯇꯧꯗꯧ ꯃꯥꯜꯂꯦ ꯃꯣꯏꯗ ꯏꯟꯗꯤꯐꯤꯅꯤꯠ ꯍꯥꯏꯕ ꯃꯥꯜꯂꯤꯅꯦ ꯏꯃꯥꯔꯖꯦꯟꯁꯤ ꯁꯟꯅꯧ ꯍꯥꯏꯕ ꯃꯥ ꯑꯁ ꯄꯨꯔꯕꯦꯔꯥꯅꯦ ꯃꯣꯏꯁꯦ
ꯈꯪꯗꯦ ꯒꯥꯔꯤꯗ ꯑꯩꯈꯣꯏ ꯀꯨꯟꯒꯤ ꯒꯥꯔꯤꯗ ꯂꯥꯛꯑꯗꯤ ꯀꯩꯅꯣ ꯅꯣꯏ ꯑꯩꯒꯤ ꯀꯛꯀꯥ ꯍꯥꯏꯩꯔꯥ ꯑꯗꯨ ꯃꯥꯁꯨ ꯆꯒꯦ ꯍꯥꯏꯕꯀꯣ ꯑꯗꯨꯒ ꯃꯥꯒ ꯑꯗꯨꯝ
ꯎꯝ ꯅꯣꯏ ꯀꯨꯟꯗꯣ ꯌꯨꯝꯂꯥ ꯀꯌꯥꯃꯨꯛ ꯁꯨꯔꯦꯖꯥꯠꯂꯣ ꯍꯟꯗꯛꯇꯤ ꯌꯥꯝꯃꯅꯤꯀꯣ ꯌꯨꯝ ꯒꯥꯝꯂꯥ ꯀꯌꯥꯃꯨꯛ ꯁꯨꯔꯖꯥꯠꯂꯣ ꯍꯟꯗꯛꯇꯤ ꯌꯥꯝꯂꯝꯃꯅꯤꯀꯣ
ꯈꯔ ꯌꯥꯝꯃꯝꯅꯤ ꯍꯣꯏ ꯋꯥꯟ ꯁꯚꯦꯟꯇꯤ ꯍꯦꯟꯕ꯭ꯔꯥ ꯋꯥꯟ ꯁꯚꯦꯟꯇꯤ ꯁꯨꯗꯕ꯭ꯔꯥ ꯃꯤ ꯑꯇꯣꯞꯄꯁꯨ ꯆꯠꯈꯤꯕꯁꯨ ꯂꯩꯌꯦꯕꯀꯣ
ꯑꯝ
ꯑꯗꯨꯒꯤ ꯈꯪꯗꯦ
ꯆꯅꯤ ꯑꯁ ꯆꯅꯤ ꯁꯨꯅꯤꯡꯉꯥꯏ ꯅꯣꯏ ꯅꯨꯄꯥꯁꯤꯅ ꯅꯨꯄꯤ ꯊꯤꯔꯣ ꯍꯥꯏꯔꯣ ꯆꯍꯤ ꯃꯉꯥ ꯑꯃꯅ
ꯅꯨꯄꯥꯁꯤꯅ ꯅꯨꯄꯤ ꯊꯤꯕ ꯌꯥꯝ ꯆꯪꯃꯦ ꯑꯗꯨꯕꯨ ꯑꯗꯨꯝ ꯃꯣꯏ ꯐꯦꯃꯤꯂꯤꯒ ꯑꯗꯨꯝ ꯂꯩꯃꯤꯟꯅꯕꯁꯨ ꯌꯥꯝꯕ ꯌꯦꯒꯅꯦꯕ
ꯎꯝ
ꯌꯥꯝꯌꯥꯝꯗꯤ ꯌꯥꯝꯈ꯭ꯔꯦꯗ ꯀꯩ ꯀꯨꯝꯒꯤ
ꯌꯥꯝꯡꯈ꯭ꯔꯦꯍꯦ ꯋꯥꯟ ꯁꯚꯦꯟꯇꯤ ꯄ꯭ꯂꯁ ꯑꯣꯏꯔꯦꯗꯤ ꯊ꯭ꯔꯠꯇꯤ ꯁꯥꯕꯦꯟ ꯁꯤꯐꯥꯎ ꯁꯨꯖꯔꯤ
ꯀꯥꯌꯥꯅꯣ ꯅꯣꯏꯘꯤ
ꯑꯩꯈꯣꯏ ꯐꯤꯞꯇꯤ ꯑꯥꯠ
ꯑꯣ ꯌꯥꯝꯗꯦꯅ ꯑꯗꯨꯗꯤ
ꯑꯈꯣꯘꯤ ꯌꯝꯘꯦ
ꯑ ꯑꯗꯨ ꯈ꯭ꯔꯤꯁꯃꯥꯁ ꯃꯇꯝꯗ ꯀꯩꯩ ꯑꯗꯨꯒꯨꯝꯕ ꯐꯦꯁꯇꯤꯚꯦꯜ ꯂꯩꯕ ꯃꯇꯝꯗ ꯅꯨꯡꯉꯥꯏꯕ ꯃꯥꯟꯗꯦ
ꯈꯣꯏꯅꯥ ꯅꯨꯡꯉꯥꯏꯔꯦ ꯍꯦ ꯑꯗꯨꯗꯤ
ꯑꯁ ꯑꯩꯈꯣꯏꯗꯤ ꯑꯗꯨꯝ ꯀꯩꯅꯣ ꯑꯩꯈꯣꯏꯗꯤ ꯑꯗꯨꯝ ꯃꯤ ꯌꯥꯝ ꯌꯥꯝꯅ ꯑꯗꯨꯝ ꯑꯗꯨꯝ ꯇꯧꯕꯤꯀꯣ
ꯎꯝ
ꯑꯩꯈꯣꯏꯒꯤꯗꯤ ꯑꯩꯈꯣꯏꯒꯤꯗꯤ ꯍꯥꯏꯕ ꯑꯗꯨ ꯃꯤ ꯌꯥꯝ ꯌꯥꯝꯅ ꯑꯗꯨꯝ ꯇꯧꯕꯒꯤ ꯑꯩꯈꯣꯏꯅ ꯀꯩꯅꯣ ꯅꯣꯏꯗ ꯇꯧꯔꯗꯤ ꯃꯤ ꯌꯥꯝꯗꯕꯒꯤ ꯀꯩꯅꯣ ꯇꯧꯒꯅꯦꯕ ꯑꯗꯨꯒ ꯅꯣꯏꯒꯤꯅ ꯃꯤ ꯌꯥꯎꯗ꯭ꯔꯒ ꯑꯗꯨ ꯃꯤ ꯌꯥꯝꯃ ꯊꯔ ꯊꯧꯔꯗꯤꯈꯔ ꯇꯧꯗꯤ
ꯎꯝ ꯈꯗ ꯆꯦꯃꯦ ꯎꯝ ꯑꯩꯈꯣꯏꯅ ꯑꯩꯈꯣꯏꯅ ꯑꯁꯃꯤꯁꯤꯗꯒꯤ ꯄꯨꯔꯥ ꯆꯥꯝꯃ ꯆꯅꯤꯒ ꯁꯨꯖꯜꯂꯛꯑꯗꯤ ꯑꯁ ꯈ꯭ꯔꯤꯁꯃꯥꯁ ꯇꯧꯕ ꯅꯨꯡꯉꯥꯏꯔꯣꯏ ꯑꯁꯤ ꯈꯜꯍꯜꯂꯕ ꯅꯣꯏ ꯑꯗꯨꯅ ꯇꯧꯕ ꯅꯨꯡꯉꯥꯏꯔ ꯆꯃꯤ ꯆꯃꯤ ꯑꯗꯨ ꯃꯥ ꯈꯅꯤꯕꯗ ꯑ
ꯍ ꯑꯩꯈꯣꯏ ꯀꯩꯅꯣ ꯄꯥꯔꯠ ꯋꯥꯟ ꯃꯣꯏꯁꯨ ꯀꯩꯅꯣ ꯑꯩꯈꯣꯏꯅ ꯍꯥꯏꯕꯀꯣ ꯅꯣꯏꯗꯤ ꯃꯤ ꯌꯥꯝꯗ ꯑꯩꯣꯏꯒꯤ ꯈ꯭ꯔꯤꯁꯃꯥꯁ ꯀꯨꯝꯕ ꯇꯧꯕꯗꯨ ꯅꯨꯡꯉꯥꯏꯕ ꯅꯨꯡꯉꯥꯏꯒꯗꯧ ꯃꯥꯟꯗꯦꯍꯦ ꯍꯥꯏꯔ ꯑꯁ ꯑꯩꯈꯣꯏꯅ ꯅꯨꯡꯉꯥꯏꯍꯦ ꯍꯥꯏꯕ ꯑꯃ ꯑꯗꯨ ꯇꯨꯡ ꯉ ꯇꯣꯉꯥꯜꯂꯦꯕ ꯃꯣꯏꯒꯤꯗ ꯑꯩꯈꯣꯏꯅ ꯑꯗꯨꯝ ꯇꯣꯉꯥꯟ ꯇꯣꯉꯥꯜꯂꯦꯕ ꯑꯗꯨꯒꯤ ꯑꯗꯣ ꯃꯣꯏ ꯀꯩꯅꯣ ꯃꯤ ꯌꯥꯝ ꯃꯤ ꯌꯥꯝꯗꯕꯁꯤꯡꯅ ꯑꯗꯨꯝ ꯃꯃꯥꯡꯗ ꯊꯣꯛꯑꯒ ꯋꯥ ꯉꯥꯡꯕꯁꯨ ꯈꯔꯗꯤ ꯀꯩꯅꯣ ꯇꯧꯔ ꯃꯤ ꯃꯤ ꯌꯥꯝꯟꯊꯕ ꯏꯀꯣ ꯑꯗꯨꯒꯒ ꯃꯤ ꯌꯥꯝꯕꯅꯤꯅ ꯈꯔ ꯂꯣꯏꯅ ꯌꯦꯡꯒꯅꯤꯅ ꯑ ꯑꯗꯨꯒꯤ ꯈꯔꯗꯤ ꯀꯩꯅꯣ ꯇꯧꯔꯅꯤ ꯃꯣꯏꯗꯣ ꯑꯗꯨ ꯅꯣꯏ ꯑꯃꯁꯨ ꯄꯨꯟꯗꯦꯀꯣ ꯑꯗꯨ ꯅꯣꯏ ꯈꯨꯟꯒꯤ ꯑꯗꯨ ꯂꯩꯌꯦꯅ ꯆꯔꯆꯇ ꯇꯣꯡꯉꯥꯜꯂꯤꯅꯣ ꯅꯣꯏꯗꯣ
ꯈꯣꯏ ꯆꯅꯥ ꯈꯣꯏ ꯆ
ꯑꯗꯨ ꯃꯄꯥꯟꯗ ꯂꯩꯕ ꯃꯊꯛꯇ ꯂꯩꯕꯁꯤꯡꯒ
ꯁꯔꯥꯎ ꯃ ꯄꯥꯟꯈꯤꯗꯔ
ꯑꯥ
ꯎ ꯁꯣꯔꯣꯛ ꯑꯩꯈꯣꯏꯅ ꯑꯩꯈꯣꯏꯅ ꯇꯨꯔꯦꯟ ꯃꯅꯨꯡ ꯑꯩꯈꯣꯏꯅ ꯁꯣꯔꯣꯛ ꯃꯅꯨꯡ ꯍꯥꯏꯌꯦ ꯑꯩꯈꯣꯏꯗꯅ ꯃꯣꯏꯅ ꯁꯣꯔꯣꯛ ꯃꯄꯥꯟ ꯑꯦꯂꯦꯛꯁ ꯈꯣꯏꯗꯣ ꯔꯖꯦꯟꯈꯣꯏꯗꯣ ꯇꯣꯡꯉꯥꯜꯂꯦ ꯑꯩꯈꯣꯏꯒ
ꯆꯔꯆ ꯇꯣꯉꯜꯂꯦ ꯍꯥꯏꯕ
ꯑꯥ
ꯑꯣ
ꯃꯣꯏꯗꯤ ꯁꯣꯔꯣꯛꯇ ꯂꯩꯕꯅꯤꯅ ꯃꯣꯏꯗꯤ ꯃꯣꯏꯅ ꯈꯣꯡꯡꯂꯣꯡ ꯇꯨ ꯍꯥꯏꯕꯗꯣ ꯃꯣꯏ ꯑꯃ ꯑꯣꯏꯔꯅꯤ ꯑꯩꯈꯣꯏꯅ ꯈꯣꯡꯅꯣ ꯈꯪꯗꯦ ꯑꯩꯈꯣꯏꯗꯤ ꯋꯥꯟ ꯍꯥꯞꯇꯦ ꯃꯣꯏꯅ ꯇꯨ ꯍꯥꯞꯆꯤꯜꯂꯕꯗꯨꯗ ꯄꯥꯎꯦ ꯈꯣꯏꯏꯗꯤ ꯈꯣꯡꯅꯨꯡꯪ ꯈꯛꯇꯪꯅꯦ ꯑꯗꯨꯝ ꯍꯥꯏ ꯃꯣꯏꯅ ꯇ ꯑꯩꯈꯣꯏꯅ ꯃꯣꯏꯅ ꯑꯩꯈꯣꯏꯗ ꯋꯥꯟ ꯋꯥꯟ ꯑꯗꯨꯝ ꯍꯥꯏꯌꯦ ꯃꯣꯏꯅ ꯈꯣꯡꯂꯪ ꯇꯨ ꯑꯗꯨ ꯍꯥꯏꯕꯗ ꯑꯩꯈꯣꯏꯗꯤ ꯑꯁ ꯈꯣꯡ ꯈꯣꯡꯂ ꯇꯨ ꯃꯣꯏꯁꯨ ꯑꯁ ꯕꯔꯥ ꯕꯦꯔꯥꯅꯤꯗ ꯃꯣꯏꯁꯨ ꯈꯨꯝꯅꯤꯡꯉꯥꯏ ꯎ ꯃꯤꯃꯥ ꯍꯉ ꯁ ꯈꯣꯡꯂꯣꯡ ꯃꯤꯃꯥꯡꯁꯨ ꯈꯣꯡꯂꯣꯡꯃꯥꯡ ꯈꯣꯡꯂ ꯈꯣꯡꯂꯣꯡ ꯑꯗꯨꯝ ꯍꯥꯏꯒꯅꯤ ꯃꯣꯏꯁꯨ
ꯑꯗꯨꯒ ꯁꯣꯔꯣꯛ ꯃꯊꯛꯇ ꯂꯩꯕꯗꯨꯗ ꯆꯞ ꯃꯥꯟꯅꯕ꯭ꯔꯣ ꯑꯁꯤ ꯀꯩꯅꯣꯝ
ꯀꯩꯅꯣ ꯎ ꯍꯩꯒꯣꯉꯩꯒꯤ ꯃꯃꯥꯇꯣ ꯑꯩꯈꯣꯏꯗ ꯈꯪꯕ꯭ꯔꯥ
ꯒ ꯃꯣꯏ ꯈꯉꯦ ꯍ ꯎꯝ
ꯃꯣꯏꯁꯨ ꯆꯞ ꯃꯥꯟꯅꯩꯌꯦ ꯑꯁꯤ ꯔꯦꯖꯦꯟꯦꯟꯣꯡꯈꯣꯏꯒ
ꯑꯣ ꯑꯣ ꯑꯗꯨ ꯑꯣꯏꯔꯝꯅꯤ ꯅꯍꯥꯟ ꯀꯩꯅꯣ ꯂꯥꯛꯑꯝꯕꯗꯣ ꯃꯣꯏꯒ ꯄꯨꯂ ꯂꯥꯛꯄꯗꯣ ꯃꯣꯏꯒꯤ ꯑꯉꯥꯡꯁꯤꯡ ꯀꯩꯅꯣ ꯅꯨꯄꯤ ꯑꯅꯤ ꯑꯍꯨꯝ ꯂꯩꯅ
ꯎꯝ
ꯀꯩꯅꯣ ꯃꯣꯏꯒꯤ ꯃꯅꯦꯒꯤꯗꯣ
ꯑꯝ
ꯑꯗꯨ ꯃꯣꯏꯗꯣ ꯑꯗꯨꯝ ꯂꯥꯛꯃꯤꯟꯅꯩꯩꯅ ꯔꯖꯦ ꯂꯣ ꯍꯣꯏꯒ
ꯑꯥ ꯑ ꯅ ꯑꯩꯈꯣꯏ ꯈꯨꯟ ꯁꯨꯝꯆꯪ ꯆꯪꯗ꯭ꯔꯤ
ꯃꯅꯨꯡꯗ꯭ꯔꯥ
ꯎꯝ
ꯅꯍꯥꯟꯒꯣ ꯑꯩ ꯈꯔ ꯑꯉꯥꯡ ꯑꯣꯏꯔꯀꯥꯟꯗ ꯆꯪ ꯈ꯭ꯔꯦ ꯕꯥꯔꯗꯦꯒꯤ ꯂꯩꯑꯕꯀꯣ ꯀꯖꯤꯟꯗꯔꯥ ꯀꯩꯅꯣ ꯀꯥꯎꯁꯦ ꯀꯥꯎꯈ꯭ꯔꯦ ꯕꯥꯔꯗꯦꯒꯤ ꯑꯃ ꯂꯩꯕ ꯑꯗꯨꯒꯤ ꯆꯥꯏꯑꯕ ꯀꯅꯥꯒꯤ ꯋꯥꯔꯤꯔꯦꯗ ꯦꯔ ꯀꯥꯁꯨ ꯀꯥꯕ ꯎꯝ ꯃꯅꯨꯡꯗꯅꯦ ꯃꯅꯨꯡꯗ
ꯇꯨꯔꯦꯟ ꯂꯥꯂꯒ
ꯇꯨ ꯌꯦ ꯂꯩ꯭ꯔꯅꯤ
ꯂꯣꯛ ꯃꯆꯥ ꯂꯩꯕꯅꯦꯍꯦ
ꯀꯥ ꯀꯥ ꯃꯅꯣꯅꯦ
ꯆꯪꯒꯦ ꯇꯧꯔꯦꯗꯤꯅꯦ ꯁ꯭ꯔꯧꯃ ꯇꯥꯗꯤ ꯆꯅꯥꯥꯛ ꯀꯨꯝꯃꯛꯑꯀꯥꯟꯗ ꯇꯨꯔꯦꯟ ꯑꯅꯤꯊꯤꯡ ꯇꯨꯔꯦꯟ ꯑꯅꯤꯊꯤꯡ ꯊꯦꯡꯅꯒꯅꯤꯍꯦ ꯈ꯭ꯋꯥꯣꯏꯗꯤ
ꯇꯨꯔꯦꯟꯗꯤ ꯀꯥꯎꯈ꯭ꯔꯦ ꯑꯗꯨꯕꯨ ꯃꯅꯨꯡꯗꯗꯤ ꯍꯥꯏꯕꯗꯤ ꯈꯪꯉꯦꯕ
ꯀꯨꯝꯃꯒ ꯑꯃꯨꯛꯀ ꯉꯝꯃꯒ ꯀꯥꯕ꯭ꯔꯥ
ꯑꯩꯈꯣꯏ ꯏꯆꯦ ꯑꯩꯈꯣꯏ ꯂꯨꯍꯣꯡꯕꯨꯗꯣ ꯃ ꯂꯣꯍꯔ ꯇ ꯂꯩꯃꯤ ꯑꯗꯨ ꯑꯗꯨ ꯑꯦ ꯑꯗꯨꯗꯅꯤꯀꯣ
ꯎꯝ
ꯆꯪꯅꯤ ꯆꯥꯡꯈ꯭ꯔꯦ ꯈꯔ ꯑꯉꯥꯡ ꯑꯣꯏꯔꯀꯥꯟꯗ
ꯅꯣꯏ ꯏꯂꯚꯦꯟ ꯇꯨꯋ ꯇꯨꯋꯦꯜꯞ ꯀꯥꯔꯤꯀꯥꯟꯗ ꯀꯨꯝꯕ ꯅꯠꯇ꯭ꯔꯣꯅ ꯑꯉꯥꯂꯨ ꯃꯅꯥꯛꯇ
ꯀꯨꯝꯗꯦ
ꯀꯅꯥꯝꯇ ꯀꯨꯝꯗꯦ ꯀꯅꯥ ꯀꯅꯥꯔꯥ ꯀꯨꯝꯕꯗꯣ ꯅꯣꯡꯃ ꯀꯨꯝꯈꯤꯕꯗꯣ
ꯀꯨꯝꯗꯦ
ꯁ ꯌꯥꯝ ꯁ ꯌꯥꯝ ꯂꯨ ꯑꯣꯏꯔꯝꯒꯅꯤ ꯑꯗꯨꯗꯤ
ꯈꯪꯗꯦ ꯑꯩ
ꯀꯅꯥ ꯀꯅꯥꯔꯥ ꯀꯨꯝꯈꯤꯕꯅꯤ ꯀꯨꯝꯈꯤꯕꯥꯅꯤ ꯅꯦ
ꯎꯝ ꯑꯩꯈꯣꯏꯗꯤ ꯅꯣꯡ ꯆꯨꯔꯒ ꯂꯩꯌꯦ ꯍꯧꯖꯤꯛ ꯈꯤꯇꯪ ꯈꯤꯇꯥꯡ
ꯑꯥ ꯑꯩꯈꯣꯏꯔꯣꯝꯗꯗꯤ ꯅꯨꯡꯁꯥ ꯐꯖꯅ ꯊꯣꯛꯑꯒ ꯂꯩꯅꯤꯡꯅꯦ
ꯑꯣ ꯁꯤꯗꯅꯣ ꯃꯝꯃꯦ
ꯈꯪꯗ꯭ꯔꯦ ꯈꯣꯏꯔꯝꯗ ꯅꯣꯡ ꯆꯨꯔꯨꯔꯛꯇꯕꯒꯤ ꯂꯧ ꯍꯧꯅꯗ꯭ꯔꯤꯌꯦ ꯎ ꯑꯃꯨꯛ ꯂꯁꯟ ꯇꯧꯨꯔꯦ ꯏꯁꯤꯡ ꯂꯥꯛꯏꯇꯦ ꯅꯣꯡ ꯆꯨꯗ꯭ꯔꯗꯤ ꯇꯨꯔꯦꯟ ꯃꯆꯥ ꯃꯆꯥ ꯂꯩꯕꯁꯤ ꯏꯁꯤꯡꯁꯨ ꯏꯁꯤꯡ ꯂꯣꯏ ꯀꯪꯒꯔꯦ
ꯎꯝ ꯇꯨꯔ ꯑꯅꯤꯗ ꯃꯇꯝꯗꯣ ꯂꯥꯛꯔꯅꯤ
ꯎꯝ ꯇꯥꯕ꯭ꯔꯣ
ꯑꯥ ꯍꯣꯔꯦꯟ ꯈꯔ ꯂꯩꯔ ꯇꯧꯔꯣ ꯑꯣ ꯑꯣ ꯑꯣ
ꯍ ꯍꯣꯏ ꯐꯔꯦ ꯐꯔꯦ
ꯑꯣ